ꯍꯦꯜꯂꯣ ꯇꯥꯔꯤꯕ꯭ꯔꯣ ꯇꯥꯕ꯭ꯔꯣ ꯍꯜꯂꯣ꯫ ꯅꯦꯠꯋꯛꯁꯦ ꯈꯔꯥ ꯅꯨꯡꯉꯥꯏꯇꯕ ꯃꯥꯜꯂꯦꯅꯦ꯫ ꯑꯩꯗꯤ ꯅꯈꫭꯟ ꯇꯥꯗꯦꯕꯣ꯫ ꯍꯜꯂꯣ꯫
ꯇꯥꯕ꯭ꯔꫭ꯫
ꯇꯥꯔꯕ꯭ꯔꯥ ꯍꯧꯖꯤꯛꯇꯤ꯫
ꯑꯥꯎ ꯍꯧꯖꯤꯛꯗꯤ ꯈꯔ ꯈꯔ ꯇꯥꯔꯦ ꯇꯨꯝꯃꯕꯣ
ꯇꯨꯝꯗꯔꯤꯗꯥ꯫
ꯑꯣ ꯌꯥꯝ ꯇꯨꯝꯅꯤꯡꯕ ꯃꯈꯣꯟ ꯃꯥ ꯂ‌ꯦꯍꯦ
ꯍꯤꯞꯄꯒ ꯂꯩꯌꯦ꯫
ꯈꫭꯏꯁꯨ ꯀꯔꯤꯁꯨ ꯇꯧꯗꯦ ꯑꯗꯨꯝ ꯆꯥꯛ ꯆꯥꯔꯒ ꯑꯗꯨꯝ ꯍꯤꯞꯂꯒ ꯂꯩ
ꯅ꯭ꯌꯨ ꯃ‌ꯦ
ꯀꯥꯏꯗ ꯂꯩꯕ꯭ꯔ‌ꯣ ꯍꯧꯖꯤꯛꯁꯦ
ꯏꯝꯐꯥꯜꯗ ꯂꯩꯌꯦ
ꯎꯝ ꯌꯥꯝ ꯅꯨꯡꯉꯥꯏꯔꯤꯕ꯭ꯔꯣ
ꯅꯨꯡꯉꯥꯏꯔꯤ ꯅꯣꯏꯗꯤ
ꯑꯦ ꯑꯈ‌ꯣꯏꯁꯨ ꯅꯨꯡꯉꯥꯏꯔꯤ ꯍꯥꯏꯕ ꯇꯥꯔ‌ꯦꯅ‌ꯦ
ꯑꯁꯤ ꯀꯔꯤ ꯑꯦꯛꯊꯨꯅ‌ꯦ ꯑꯩꯗꯤ ꯒꯌꯥꯟ ꯇꯥꯗ‌ꯦꯗ
ꯀꯥꯔꯌꯥꯅꯤ ꯀꯥꯔꯌꯥ
ꯖꯣꯏꯟ ꯇꯧꯕꯨꯁꯨꯨ ꯍꯩꯇ‌ꯦ
ꯆꯨꯝꯅ ꯄꯥꯏꯈꯠ ꯆꯨꯝꯅ ꯄꯥꯏꯈꯠ ꯄꯤꯕ ꯋꯥꯅ‌ꯦ
ꯑꯗꯨꯝ ꯀꯣꯜ ꯇꯧꯔꯗꯤ ꯑꯗꯨꯝ ꯄꯥꯏꯈꯠꯂꯒ ꯋꯥꯗꯨꯗꯤ
ꯍꯥ
ꯀ‌ꯣꯜ ꯇꯧꯔꯗꯤ ꯑꯗꯨꯝ ꯄꯥꯏꯈꯠꯂ‌ꯣꯕ ꯈꯪꯗ꯭ꯔꯁꯨ
ꯇ‌ꯦꯠꯇ ꯍꯛꯀ‌ꯦ
ꯍ ꯍ ꯍ ꯀꯩ ꯃꯊ‌ꯦꯟ ꯆꯥꯕ꯭ꯔꯣ ꯉꯁꯤꯗꯤ
ꯉꯁꯤꯁꯦ ꯕꯣꯏꯜ
ꯑ ꯍꯥꯎꯔꯅꯦ
ꯀꯗꯥꯏꯗꯒꯤꯅꯣ
ꯑꯩꯁꯦ ꯃꯄꯥꯡꯗꯒꯤꯅꯦ ꯀꯝꯒ ꯂꯩꯔꯁꯨ ꯒ‌ꯣꯕꯤꯟ ꯇꯧꯕ ꯀꯣ
ꯎꯝ
ꯑꯗꯨꯒꯤ ꯃꯇꯝ ꯈꯔ ꯃꯄꯥꯟ ꯆꯠꯁꯦ ꯍꯥꯏꯅ ꯃꯄꯥꯟꯗ ꯆꯠꯂꯒ ꯂꯦ ꯎ
ꯍ‌ꯣꯏ ꯍꯣꯏ ꯐꯥꯔꯦꯀꯣ ꯉꯥꯏꯈꯣ ꯀꯣ
ꯍꯣꯏ